ꯅꯣꯏ ꯂꯥꯈ ꯔꯔꯤꯕꯣ
ꯎꯂ ꯏ ꯂꯝꯕꯗꯗꯔꯤ
ꯎꯝ
ꯍꯣꯏꯗꯤ ꯀꯩ ꯀꯩꯅꯣ ꯈꯔ ꯂꯩꯅꯒꯦꯅꯦꯅ ꯑꯁꯨꯝ ꯂꯩꯔꯝꯃꯤꯅꯦ ꯂꯝꯕꯤꯗ ꯄꯣꯠ ꯈꯔ ꯂꯩꯒꯅꯤꯅ
ꯎꯝ
ꯑ
ꯀꯅꯥ ꯀꯅꯥ ꯂꯑꯅꯣ
ꯑꯩꯈꯣꯏꯂꯣ ꯌꯥꯎꯔꯛꯑꯦ ꯀꯦꯝꯕꯍꯣꯏ ꯁꯀꯦꯁ ꯂꯣꯏ ꯌꯥꯎꯔ ꯂꯥꯛꯑꯦ
ꯎꯝ ꯂꯥꯎ ꯍꯥꯢ ꯅꯥꯏꯔꯕꯅꯤꯀꯣ ꯑꯩ ꯅꯣꯏ ꯅꯠꯇꯕ ꯑꯇꯩ ꯑꯩ ꯀꯅꯥꯝ ꯍꯥꯏꯗ꯭ꯔꯕꯅꯤꯀꯣ ꯚꯥꯏ
ꯍꯣꯏ ꯌꯥꯎꯔꯦ ꯌꯥꯎꯔꯦ ꯄꯣꯠꯆꯩ ꯁꯦꯝ ꯂꯣꯏꯔꯕꯣ
ꯎ ꯄꯣꯠ ꯆꯩ ꯁꯦꯝꯃ ꯗꯤ ꯀꯛꯑꯔꯣꯏꯁꯤꯗ ꯚꯥꯏ ꯍꯥꯏꯗꯤ ꯀꯩꯗꯧꯔꯨꯗꯣꯏꯅꯣ ꯑꯉꯥꯡ ꯃꯆꯥꯃꯛꯁꯨ ꯅꯠꯇ꯭ꯔꯦ
ꯇꯧꯔꯁꯦ ꯑꯗ ꯐꯅꯤ
ꯎꯝ ꯅꯣꯏ ꯀꯩꯅꯣ ꯀꯩꯅꯣꯗ ꯂꯩꯔꯤꯔꯣ ꯕꯖꯥꯔ ꯃꯅꯥꯛꯇ ꯂꯩꯕ꯭ꯔꯣ
ꯍꯣꯍꯣ ꯑꯗ꯭ꯋꯥꯏ ꯂꯩꯌꯦ
ꯑꯗꯨ ꯅꯪ ꯀꯩꯅꯣ ꯄꯣꯠ ꯆꯩ ꯈꯤꯇꯪ ꯑꯋꯥꯠꯄꯥ ꯍꯥꯏꯔꯛꯀꯦ
ꯄꯣꯠꯆꯩ ꯈꯤꯇꯪ ꯑꯋꯥꯠ ꯄꯥ ꯍꯥꯏꯔꯛꯀꯦ ꯈꯤꯇꯪ ꯌꯥꯎꯔꯛꯀꯦꯔꯣ ꯍꯥꯏꯔꯣ ꯀꯩ ꯀꯩ ꯋꯥꯠꯂꯤꯅꯣ ꯍꯥꯏꯔꯣꯅꯦ
ꯑ ꯎ ꯃꯣꯔꯣꯛ ꯈꯔ ꯌꯥꯎꯔꯛꯑꯣ ꯑꯗꯨꯒ ꯁꯤꯡꯒ ꯑꯗꯨꯒ ꯃꯔꯣꯏ ꯃꯄꯥꯡ ꯈꯤꯇꯪꯒ ꯌꯥꯎꯔꯛꯀꯦꯔꯣ
ꯄꯥꯡ ꯈꯤꯇꯪꯒ ꯌꯥꯎꯔꯛꯀꯦꯔꯣ ꯑꯧ ꯌꯥꯎꯔꯛꯀꯦ ꯌꯥꯎꯔꯛꯀꯦ ꯅꯣꯢ ꯂꯣꯏꯔꯕꯣ
ꯑꯗꯨꯅꯌꯥ
ꯍꯣ ꯍꯣ ꯂꯩꯔꯛꯑꯒꯦ ꯂꯩꯔꯛꯑꯒꯦ ꯑꯗꯨ ꯃꯣꯏ ꯑꯁꯤ ꯄꯣꯠ ꯈꯔ ꯂꯩꯔꯛꯈꯤꯒꯦꯅ ꯃꯣꯏꯁꯨ ꯑꯆꯥꯄꯣꯠ ꯀꯩꯀꯥ ꯂꯩꯒꯦꯅ
ꯀꯩꯒꯤ ꯑꯆꯥꯄꯣꯠꯅꯣ ꯍꯏ ꯚꯥꯏ ꯌꯥꯔꯦ ꯋꯥꯊꯤ ꯊꯤ ꯋꯥꯔꯦꯝ ꯇꯧꯋꯤꯍꯦ
ꯅꯪ ꯆꯥꯗꯖꯨ ꯑꯉꯥꯡꯒꯩ ꯆꯥꯟꯅꯕꯅꯦꯅ ꯑꯉꯡꯒꯩ ꯃꯌꯥꯝ ꯂꯩꯕꯗꯣ ꯑꯗꯨꯅ
ꯎ ꯎꯡ ꯗꯤ ꯎꯪꯈ
ꯑꯩꯁꯨ ꯄ ꯇꯧꯔꯅ ꯇꯧꯔꯝꯕꯅꯤ ꯁꯨꯝ ꯇꯧꯔꯄ ꯅꯨꯡꯉꯥꯏꯖꯕ ꯌꯥꯝ ꯍ ꯍꯣꯡꯅꯕ ꯉꯝꯗꯕ ꯈꯤꯇꯪꯁꯨ ꯇꯧꯔꯒꯦꯅ ꯑꯣ ꯌꯥꯏ ꯈꯔ ꯈꯔ ꯈꯔꯇꯧꯋꯤꯗꯨ ꯌꯥꯔꯦ ꯀꯩꯗꯧꯔꯒꯦ ꯀꯌꯥꯝ ꯇꯧꯔꯨꯒꯦ ꯍꯥꯢꯅꯣ ꯑꯗꯨꯢꯗꯨꯗꯕꯨ
ꯁꯝꯊꯤꯡ ꯏꯁ ꯕꯦꯇꯔ ꯗꯦꯟ ꯅꯊꯤꯡ ꯑꯅ ꯑꯗꯨꯅ ꯑꯩ ꯑꯗꯨ ꯈꯟꯕꯗꯒꯤ ꯇꯧꯔꯒꯦꯅ
ꯑꯇꯩ ꯀꯅꯥꯥ ꯍꯌꯦ ꯂꯥꯛꯅꯔꯒꯦ
ꯑꯗꯣ ꯀꯩꯅꯣꯗꯨ ꯐꯣꯟ ꯄꯥꯏꯗꯦꯅꯦ ꯊꯤꯃꯨꯡꯗꯨ ꯐꯣꯟ ꯀꯩꯗꯧꯔꯣ ꯃꯥꯏ ꯍꯧꯅꯕꯤ ꯇꯧ ꯂꯩꯔ꯭ꯔꯣ ꯈꯪꯗꯦ
ꯍꯪꯗꯦ ꯑꯗꯨꯅ ꯊꯕꯛ ꯇꯧꯕꯁꯤꯗꯕꯨꯀꯣ ꯑꯗꯨꯝ ꯟꯗ ꯂꯩꯔꯕꯅꯤ ꯑꯗꯨꯅ ꯃꯥꯅꯦ ꯅꯤꯡꯉꯥꯏ ꯃꯅꯥꯏꯗꯕꯤ ꯑꯗꯨꯝ ꯃꯥ ꯊꯣꯛꯄ ꯑꯃꯨꯀꯣ ꯑꯗꯨꯝ ꯂꯩꯔꯝꯗꯣꯏꯅꯦ
ꯑꯗꯨꯅꯦ ꯇꯧꯔꯤꯁ ꯑꯁꯦꯡꯕ ꯇꯜꯂꯦ ꯑꯩꯗꯤ ꯃꯤꯁꯨ ꯍꯟꯗꯛꯇꯤ ꯌꯥꯝ ꯍꯥꯏꯗꯦ ꯅꯣꯏ ꯃꯉꯥ ꯇꯔꯨꯛ ꯈꯛꯇꯅꯤꯣ ꯍꯥꯏꯁꯦ ꯑꯗꯨꯒ ꯌꯥꯝꯇꯧ ꯅꯨꯡꯉꯥꯏꯇꯕ
ꯂꯣ ꯇꯨꯝꯃꯒ ꯂꯩꯔꯝꯅꯦ ꯑꯗꯨꯣ ꯐꯠꯇ꯭ꯔ ꯑꯩꯈꯣꯏ ꯍꯥꯎꯔ ꯂꯥꯛꯑꯣꯔꯣ ꯍꯌꯦꯡꯒꯪ ꯇꯔꯦ ꯈꯔ ꯈꯪꯗꯦꯅꯦ ꯍꯣꯏ ꯇꯧꯔꯒꯕꯨꯗꯤ ꯌꯦꯡꯒꯦ ꯑꯗꯣ ꯃꯥ ꯍꯣꯏ ꯂꯥꯛꯃꯤꯟꯅꯒꯦ ꯂꯥꯛꯃꯤꯟꯅꯒꯦ ꯆꯪꯉꯒ ꯌꯨꯝ ꯁꯣꯏꯅꯀꯣ
ꯑꯗꯨꯒ
ꯆꯦ ꯈꯥ ꯇꯥꯔꯒꯗꯣꯛꯑꯒ ꯍꯥꯏꯗꯤ ꯆ ꯆꯥꯃꯛꯇ ꯁꯣꯏꯔꯁꯨꯍꯣꯛꯇ꯭ꯔꯤ ꯍꯥꯏꯗ ꯃꯖꯥꯇꯣ ꯌꯥꯏ ꯌꯥꯏ ꯌꯥꯝ ꯇꯤꯛ ꯊꯦꯡꯅꯔꯁꯤ ꯑꯗꯣ ꯑꯗꯨꯗꯤ ꯀꯩꯅꯣꯅꯤꯀꯣ ꯃꯇꯝ ꯐꯠꯇꯕꯅꯤꯅ
ꯍꯣꯏ ꯌꯥꯝ ꯊꯤꯕꯩ ꯋꯥꯅꯠꯇꯦꯗ
ꯎꯝ ꯌꯥꯔꯦ ꯌꯥꯏꯌꯦ ꯂꯣꯏꯅ ꯊꯣꯛꯆꯣꯏꯔꯤꯁꯤꯗꯤ ꯆꯥ ꯊꯛꯂꯨꯔꯒ ꯉꯥꯏꯍꯥꯛ ꯁꯨꯝ ꯇꯨꯝꯍꯟꯕꯣꯏ ꯀꯩ ꯑꯣꯏꯏꯀꯣ
ꯎꯝ ꯅꯪ ꯃꯃꯥ ꯍꯣꯏ ꯀꯩ ꯍꯣꯏꯗꯣ ꯐꯖꯅ ꯍꯥꯏꯔꯝꯕ ꯅꯠꯇ꯭ꯔꯣ ꯑꯩ ꯏꯄꯥꯕꯥꯗꯤ ꯆꯠꯅꯤꯡ
ꯎ ꯍꯥꯏꯔꯝꯕꯅꯦ ꯍꯥꯏꯔꯝꯕꯅꯦ ꯃꯣꯏ ꯆꯠꯂꯣ ꯈꯣꯠꯂꯣ ꯑꯆꯥꯥꯄꯣ ꯈꯔ ꯂꯩꯕꯤ ꯑꯣ ꯕꯥꯥꯔꯗꯒ ꯆꯠꯂꯨꯗ꯭ꯔꯤꯕꯣꯅꯕꯨ ꯍꯥꯏꯔꯛꯏꯅꯦ ꯃꯣꯏꯗꯤ ꯍ ꯃꯣꯏꯗ ꯍꯥꯏꯔꯝꯗꯣꯏꯅꯤ ꯍꯦ ꯃꯣꯏꯗ ꯍꯥꯏꯔꯝꯗꯣꯏꯗꯤ ꯀꯗꯥꯏꯗ ꯊꯣꯛꯄ ꯂꯑꯦ ꯐꯣꯟ ꯇꯧꯔꯛꯄꯗꯩꯕꯣ ꯂꯩꯐꯝ ꯍꯪꯉꯣꯏꯗꯣꯏꯅꯦ
ꯑꯩꯁꯨ ꯄꯣꯠ ꯆꯩ ꯁꯦꯝꯂꯣꯏꯔꯒ ꯅꯣꯏ ꯉꯥꯏꯕ ꯑꯣꯏꯅ ꯉꯥꯏꯍꯥꯛ ꯐꯪꯒꯦꯅ ꯐꯝꯃꯤꯅꯦ
ꯎꯝ ꯍꯣꯏ ꯑꯁ ꯅꯪ ꯀꯩꯀꯩ ꯅꯪ ꯉꯁꯥꯏꯗꯒꯤ ꯅꯨꯡꯊꯤꯟꯗꯒꯤ ꯊꯕꯛ ꯇꯧꯕ ꯃꯥꯜꯂꯤꯕꯅꯦ
ꯎꯝ
ꯉꯁꯥꯏ ꯅꯨꯡꯊꯤꯟꯗ ꯈꯤꯇꯪꯗꯤ ꯍꯧꯔ ꯃꯥꯜꯂꯦꯅ ꯊꯕꯛ ꯇꯧꯕ
ꯍꯧꯧꯔꯦ ꯍꯥꯏꯗꯤ ꯀꯩꯅꯣꯗꯣ ꯄꯣꯠꯇꯣ ꯌꯥꯝꯕꯅꯤꯅ ꯍꯤꯟꯖꯥꯡꯗꯣ ꯑꯗꯨꯒꯤ ꯎꯝ
ꯍ ꯌꯅꯦꯣ ꯑꯩꯁꯨ ꯑꯩꯈꯣꯏꯁꯨ ꯈꯪꯉꯦꯕ ꯅꯪ ꯉꯁꯥꯏ ꯍꯧꯈꯤꯕꯗꯣ ꯑꯗꯨꯗ ꯑꯩꯁꯨ ꯉꯄꯥ ꯂꯥꯛꯑꯒꯦ ꯇꯧꯕꯅꯦ ꯑꯃꯃ ꯉꯥꯏꯅ ꯑꯃ ꯉꯥꯏꯅ ꯇꯧꯕ ꯑꯗꯨꯝ ꯊꯦꯡꯅꯔꯕ
ꯎꯝ
ꯀꯩꯅꯣꯗꯨꯅ ꯑꯗꯨꯝ ꯊꯦꯡ ꯂꯩꯔꯝꯅꯤ ꯚꯥꯏ ꯅꯣꯡꯃꯇ ꯃꯥꯅ ꯉꯟꯅ ꯂꯥꯛꯑꯒ ꯚꯥꯏ ꯇꯧꯕ ꯌꯥꯎꯕꯣꯠꯇꯦ ꯃꯃꯥꯡ ꯀꯦꯛ ꯀꯛꯄꯁꯨ ꯅꯪꯗꯝꯅꯦ ꯍꯥꯏꯕ ꯃꯥꯒꯤ ꯃꯥ ꯑꫭ ꯍꯣꯏ ꯑꯩ ꯆꯪꯉꯒ ꯍꯧꯔꯒ ꯄꯨꯔꯒ ꯂꯥꯛꯑꯒꯦꯁꯤ
ꯎꯝ ꯍꯥꯏꯗꯤ ꯃꯌꯥꯝ ꯄꯨꯂꯞ ꯁꯨꯗꯕꯗꯣ ꯅꯨꯡꯉꯥꯏꯇꯦꯕ ꯚ ꯍꯥꯏꯗꯤ
ꯍꯣꯏ ꯃꯌꯥꯝ ꯄꯨꯂꯞ ꯆꯥꯃꯤꯟꯅꯔꯒꯅꯦꯀꯣ ꯑꯃ ꯋꯥꯠꯄꯗꯨ ꯍꯦꯛ ꯅꯨꯡꯉꯥꯏꯇꯕꯗꯣ ꯍꯥꯎꯕ ꯍꯥꯎꯇꯕ ꯈꯤꯇꯪ ꯑꫭꯔꯁꯨ ꯆꯥꯃꯤꯟꯅꯕꯅ ꯐꯩꯗꯅꯕ ꯎꯝ ꯑꯃꯗꯤ ꯌꯥ ꯃꯗꯤꯌꯨ ꯍꯥꯏꯅꯦ ꯃꯥ ꯗꯨꯀꯥꯟꯗ ꯂꯩ ꯒꯦ ꯍꯥꯏꯕꯔ ꯀꯩꯅꯣ
ꯑꯣ ꯂꯝꯉꯥꯟꯕ ꯔꫭ
ꯍꯣꯏ
ꯑꯗꯨꯅꯤ ꯑꯁ ꯃꯥꯁꯨ ꯗꯨꯀꯥꯟꯗ ꯍꯟꯗꯛ ꯉꯁꯤ ꯑꯍꯤꯡ ꯂꯤꯛꯅꯤ ꯍꯥꯏꯕꯅꯤ
ꯅꯍꯥꯟ ꯑꯩꯅ ꯑ ꯁꯨꯝ ꯇꯥꯕꯗꯀꯣ ꯃꯃꯥꯅ ꯍꯥꯏꯔꯝꯕꯗ ꯅꯨꯃꯤꯠ ꯅꯤꯅꯤ ꯍꯨꯝꯅꯤꯗꯤ ꯁꯨꯔꯦꯅ ꯍꯥꯏꯌꯦꯕ ꯂꯦꯛꯄ
ꯎꯝ ꯑꯗꯨꯟ ꯑꯩꯗꯤ ꯍꯤꯟꯖꯥꯡꯁꯨ ꯈꯪꯗꯕꯅꯤꯅ ꯃꯤ ꯃꯌꯥꯝꯒꯤ ꯂꯥꯡꯁꯤꯜꯂꯨꯔꯦ ꯑꯗꯨ ꯗꯨꯝ ꯇꯧꯔꯤꯁꯦ ꯑꯁ
ꯑꯗꯨꯅꯤ ꯑꯝ ꯃꫭꯏ ꯃꯃꯥꯅ ꯅꯝꯕꯣꯟꯗꯒꯤ ꯔꯥꯥꯁ ꯀꯨꯀꯔꯒ ꯂꯩꯒꯤꯕꯅꯦꯕ ꯍ ꯁꯥꯛ ꯁꯥꯥꯕꯗ ꯍꯥꯟꯅ ꯄꯥꯎꯗꯨ ꯍꫭꯗꫭꯛꯅ ꯍꯧꯗꯕ ꯇꫭꯏꯖꯦ ꯑꯗꯨꯅꯦ ꯑꯩꯁꯨ ꯚꯥꯞ ꯑꯣꯏꯗ꯭ꯔ ꯃꯥ ꯍꯥꯏꯕ ꯗꫭ ꯍꯥꯏꯗꯤ ꯃꯥ ꯑꯥ ꯂꯩꯌꯦꯗꯣ ꯍꯥꯏꯕꯗ ꯑꯩ ꯚꯥꯞ ꯑꫭꯏꯍꯧ ꯗ꯭ꯔꯕ ꯑꯩꯁꯨ
ꯏꯟꯁꯥꯡꯁꯦ ꯑꯩꯅ ꯁꯨꯛ ꯀꯩꯅꯣ
ꯀꯩꯅꫭ ꯈꯜꯂꯤꯅꯦ ꯁꯂꯥꯗ ꯑꯃ ꯇꯧꯔꯒꯦ ꯎꯝ ꯑꯗꯨꯒ ꯌꯦ ꯌꯥꯔꯦ ꯌꯥꯔꯦ ꯑꯝ ꯉꯧꯔꯒ ꯏꯔꫭꯟꯕꯃ ꯇꯧꯔꯒ ꯂꯣꯏꯁꯜꯂꯖꯦꯅ ꯇꯧꯕ ꯚꯥꯏ ꯁꯤ ꯌꯥꯝꯕꯨ ꯌꯥꯝꯃꯝꯒ꯭ꯔꯦꯍꯦ ꯏꯟꯖꯥꯡ ꯑꯃꯇꯪ ꯊꯣꯡ ꯌꯥꯕ ꯌꯥꯝ ꯇꯧꯔꯤꯗꯣ ꯀꯩꯒꯤꯅꫭ ꯑꯗꯨꯗꯤ ꯅꯨꯡꯉꯥꯏꯇꯕ ꯀꯩꯅꯣ ꯍꯥꯏꯗꯤ ꯑꯃꯈꯛ ꯆꯥꯕꯗꯤ ꯃꫭꯔꯣꯛ ꯄꯥꯝꯕ ꯃꯤꯁꯨ ꯌꯥꯎꯋꯁꯤꯅ ꯎꯝ ꯎꯝ ꯑꯗꯨꯒꯤ ꯈꯤꯇꯪ ꯀꯩꯅꯣ ꯇꯧꯒꯦ ꯍꯣ ꯍꫭ ꯍꯣꯏ ꯑꯃꯇꯪ ꯇꯧ ꯌꯥꯕꯗꯨꯗ ꯅꯪꯅ ꯃꯌꯥꯝ ꯇꯧꯁꯤꯟꯗꯅ ꯑꯗꯨꯕꯨ ꯌꯦꯉꯨꯅꯦ ꯈꫭꯏ ꯈꯔ ꯇꯅꯤ ꯍꫭ ꯀꯦꯕ ꯀꯩꯅꯣ ꯆꯪꯒꯤꯕꯗꯨꯕꯨ ꯕꯖꯥꯔ ꯆꯪꯒꯤꯕꯗꯨꯕꯨ ꯊꫭꯔꯛꯇ꯭ꯔꯤꯕꫭ ꯊꫭꯔꯛꯇ꯭ꯔꯤꯌꯦ ꯈꯪ ꯀꯔꯤꯕꯨ ꯂꯩ ꯂꯩꯔ ꯂꯩꯈ꯭ꯔꯕꯣ ꯈꯪꯗꯦꯅꯦ ꯑꯗꯨꯕꫭ ꯅꯪꯅꯕ ꯂꯩꯁꯜꯂ ꯂꯥꯛꯀꯅꫭꯌꯨ ꯚꯥꯏ ꯇ ꯍꯥꯏꯘꫭ ꯍꫭꯏ ꯎ ꯅꯣꯏꯒꯤꯗꯁꯨ ꯑꯩ ꯀꯩꯁꯨ ꯂꯩꯔꯣꯏ ꯑꯩꯒꯤꯗꯁꯨ ꯂꯩꯕꯤꯔꯛꯀꯅꯨ ꯍꯥꯏꯗꯤ ꯅꯨꯨꯝꯖꯡ ꯄꯨꯡ ꯇꯔꯥ ꯑꯃ ꯍꯔꯥꯎ ꯍꯔꯥꯎ ꯆꯥꯃꯤꯔꯒꯦ ꯍꯥꯏꯕ ꯋꯥ ꯍ ꯎꯝ ꯍꯣꯏ ꯍ ꯃꯣꯏ ꯈꯔꯕꯨ ꯂꯩꯅꯦ ꯅ ꯆꯪꯅꯔꯕ ꯅꯗ꯭ꯔꯣ ꯀꯥ ꯍꯦꯟꯅ ꯂꯩꯔꯋꯣꯏꯗ ꯍꯥꯏꯗꯤꯀꯣ ꯁꯨꯝ ꯂꯥꯛꯄꯗꯣ ꯑꯉꯥꯡꯈꯩꯁꯨ ꯂꯩꯕꯅꯤꯅ ꯍꯦꯛ ꯅꯨꯡꯉꯥꯏꯇꯦꯅ ꯁꯨꯝ ꯂꯩꯕꯤ ꯋꯥꯅꯤꯗ ꯁꯤꯅꯦ ꯁꯤ ꯑꯣꯏꯈ꯭ꯔꯦ ꯀꯩꯅꯣ ꯀꯧꯁꯤꯔꯣ ꯍꯥꯏꯣ ꯎ ꯍꯣꯏ ꯀꯩꯅꯣꯁꯨ ꯂꯣꯏꯔꯕꯅꯤꯅ ꯀꯝꯄꯌꯨꯇꯔ ꯀ꯭ꯂꯥꯁꯀꯨꯝꯕ ꯑꯝꯇ ꯆꯠꯊꯣꯛ ꯌꯥꯏꯌꯦ ꯑꯩꯁꯨ ꯈꯜꯂꯤꯕꯅꯦ ꯏꯁꯤꯜꯂꯣꯏꯨꯔꯒ ꯁꯟꯅ ꯂꯣꯏ ꯆꯠꯀꯦꯅ ꯅꯪꯉꯣꯟ ꯈꯜꯂꯤꯕꯤ
ꯑꯩ
ꯐꯗ ꯆ ꯆꯠꯁ ꯌꯥꯏꯌꯦꯁ ꯐꯔꯝꯗ ꯑꯃꯨꯛ ꯆꯠ ꯆꯠꯂꯗ ꯄꯔꯝ ꯎꯗꯤ ꯊꯕꯛ ꯀꯕꯛꯇ ꯇꯧꯔꯦ ꯑꯗꯨꯒ ꯍꯥꯏ ꯂꯣꯏ ꯀꯥꯟꯅꯔꯔꯕꯅꯤꯀꯣ ꯍꯧꯖꯤꯛ ꯑꯃꯕꯨ ꯑꯣꯏꯔꯦ ꯑꯃꯕꯨ ꯑꯣꯏꯔꯦ ꯀꯝꯄꯨꯇꯔ ꯁꯥꯔꯇꯤꯐꯤꯀꯦꯠ ꯂꯣꯏ ꯆꯪꯉꯕꯅꯤ
ꯎꯝ ꯑꯗꯨꯒꯤ ꯑꯩꯁꯨ ꯑꯝꯇꯪ ꯁꯥꯔꯇꯤꯐꯤꯀꯦꯠ ꯆꯍꯤ
ꯃꯥꯒꯤ ꯋꯥꯟ ꯏꯌꯥꯔꯒꯤ ꯀꯣꯔꯁꯣꯝꯇꯪ ꯄ ꯍꯥꯏꯁꯤꯅꯅ ꯈꯟꯕ ꯍꯥꯏꯕꯗꯤ ꯃꯦꯗꯤꯇꯔꯤ ꯑꯣꯏꯕ ꯆꯞ ꯃꯥꯟꯅꯔꯝꯅꯦꯕ ꯍꯧꯖꯤꯛꯀꯤ ꯀꯝꯄ꯭ꯌꯨꯇꯔꯁꯦ ꯑꯗꯨꯝꯕ ꯆꯞ ꯃꯅ ꯆꯠꯁꯦ ꯍꯥꯏꯗꯣ ꯐꯥꯔꯕꯅꯤ ꯆꯠꯅꯅꯕ ꯀꯣꯠꯅ ꯇꯧꯅ ꯇꯧꯁꯤ
ꯑꯩꯗꯤ ꯀꯩꯅꯣ ꯀꯝꯄꯌꯨꯇꯔꯗꯨ ꯑꯗꯨꯒ ꯏꯁꯄꯣꯀꯟ ꯑꯃꯇꯪꯒ ꯆꯠꯅꯤꯡꯕꯅꯤ
ꯍꯣꯏ ꯆꯞ ꯆꯥꯔꯦꯅꯉꯥꯏꯗ ꯑꯗꯨꯒ ꯇꯧꯔꯒ ꯑꯗꯨꯗꯤ ꯏꯁꯋꯥꯗꯤ ꯏꯁꯄꯣꯀꯟ ꯍꯩꯕ ꯍꯥꯏꯁꯦ ꯃꯄꯥꯟꯂꯣꯝ ꯆꯠꯄ ꯈꯣꯠꯄ ꯑꯣꯏꯔꯁꯨ ꯑꯩ ꯃꯄꯥꯟꯂꯣꯝꯗ ꯏꯁꯄꯣꯀꯟꯗ ꯍꯩꯕꯗ ꯑꯗꯨꯝ ꯊꯕꯛ ꯑꯗꯨꯝ ꯐꯪꯉꯦꯕ
ꯪ ꯍꯥꯏꯗꯤ
ꯊ ꯣ ꯈꯪꯗꯕꯁꯦꯑꯁꯨ ꯂꯣꯟ ꯊꯣꯛꯇꯕꯒ ꯆꯞ ꯐꯥꯅꯩꯌꯦꯕ ꯃꯤꯅ ꯍꯥꯏꯔꯩꯗꯣ ꯀꯩꯗꯣ ꯈꯪꯗ꯭ꯔ ꯦꯗꯤꯃꯅꯤ ꯊꯥꯏꯕꯛ ꯊꯣꯛꯄꯗꯛꯇ ꯀꯩꯨꯛ ꯈꯟꯕꯤꯔꯦ ꯑꯩꯅꯁ ꯑ ꯉꯥꯡꯉꯥꯏꯅꯤ ꯃꯌꯥꯝ ꯑꯃ ꯊꯦꯡꯅꯕꯗꯣ ꯑꯗꯨ ꯈꯪꯁꯨꯕ ꯊꯗꯅꯤ ꯌꯦꯡ ꯂꯩꯔꯅꯦ ꯑꯗꯨꯗꯨꯅꯦꯕꯛꯇ ꯐꯒ ꯌꯥꯝꯝ ꯇꯥꯦꯁꯦ
ꯍꯧꯖꯤꯛꯇꯤ ꯀꯩꯅꯣꯁꯦ ꯍꯤꯟꯗꯤ ꯏꯪꯂꯤꯁꯁꯦ ꯐꯖꯅ ꯉꯥꯡꯅꯔꯦ ꯑꯗꯣ
ꯎꯝ
ꯁꯤ ꯈꯪꯗ꯭ꯔꯒꯗꯤ ꯌꯥꯝ ꯕ꯭ꯔꯥꯛ
ꯑꯉꯥꯡꯃꯨꯛ ꯁꯕ ꯈꯤꯇꯪ ꯉꯥꯏ ꯀꯩꯅꯣ ꯍꯥꯏꯗꯤ ꯃꯥꯅꯤ ꯃꯗꯤ ꯃꯗꯤ ꯁꯨꯃ ꯌꯦꯡꯕꯗꯤ ꯑꯗꯒꯤ ꯁꯦꯔꯦꯡꯒꯨꯝꯕ ꯌꯦꯡꯕꯗꯒꯤꯗꯤ ꯑꯗꯨꯝ ꯉꯥꯡꯉꯤ ꯍꯥꯏꯗꯤ ꯇꯃꯨ ꯇꯃꯨꯕꯥꯎ ꯉꯥꯛ ꯑꯗꯨꯣ ꯑꯩꯈꯣꯏꯁꯦ ꯀꯃꯥꯏꯅ ꯇꯧꯕꯅꯪꯗꯦ ꯑꯩꯈꯣꯏꯁꯨ ꯌꯦꯡꯉꯛꯏꯅꯦꯕ ꯈꯪꯕ꯭ꯔꯥ ꯍꯥꯏꯗꯤ ꯏ ꯃꯤꯁꯇꯒꯤ ꯀꯥꯏꯗꯤ ꯤꯔꯣꯏ ꯌꯦꯡꯉꯛꯅꯦꯕ ꯑꯩꯣꯏꯁꯤꯗ
ꯎꯝ
ꯎꯝ ꯑꯗꯨ ꯉꯥꯡꯊꯣꯛꯄ ꯍꯩꯇꯦꯕ ꯑꯩ ꯍꯥꯏꯔꯁꯨꯃ ꯌꯥꯝ ꯌꯦꯡꯉꯛꯏꯅꯦ ꯑꯗꯨꯒ ꯃꯣꯏꯅ ꯍꯩꯁꯤꯗ ꯅ ꯇꯧꯅꯣ ꯖꯦꯟ ꯖꯤꯒꯤ ꯁꯨꯝꯖꯅꯦꯗꯨ ꯍ ꯂꯥꯛꯄ ꯀꯅꯤ ꯖꯤ ꯑ ꯑꯉꯥꯡ ꯐꯣꯟ ꯑꯝꯇ ꯃꯦꯠꯄ ꯍꯩꯗꯨꯣꯏꯅꯤ ꯑꯩꯈꯣꯏ ꯃꯇꯝꯗ ꯐꯣꯟꯗꯨ ꯃꯦꯠꯄ ꯍꯩꯇꯗꯅꯣꯀꯣ ꯐꯣꯟꯗꯤꯦ ꯀꯩꯅꯣ ꯈꯐꯠꯇꯦ ꯑꯗꯣ ꯍ ꯍꯣꯏ ꯈꯪꯗꯕꯁꯦ ꯃꯣꯏꯗꯤ ꯑꯣꯏꯅ ꯍꯪꯉꯦ ꯍꯥꯏꯕ ꯑꯗꯨꯅꯤ ꯀꯦꯩꯅꯣꯅꯕꯁ ꯑꯗꯨꯃꯥꯏꯅ ꯇꯧꯔꯒ ꯎ ꯂꯥꯛꯄꯖꯥꯅꯤꯁꯦ ꯣꯏ ꯂꯈꯣꯏꯅꯦ ꯍꯣꯏ ꯊꯥꯏꯅ ꯁꯥꯟꯅꯔꯝꯕꯗꯣ ꯃꯣꯏꯗꯤ ꯇꯦꯄꯤ ꯁꯥꯟꯅꯗ꯭ꯔꯦ ꯑꯗꯣ ꯐꯣꯟ ꯐꯣꯟꯅ ꯑꯗꯨꯝ ꯇꯧꯔꯔ ꯑꯗꯨ ꯅꯣꯏꯗꯤꯡꯉ ꯀꯩꯅꯣ ꯇꯧꯔꯣ ꯑꯩꯁꯨ ꯏꯟꯥꯡ ꯈꯣꯒꯠꯅꯕ ꯇꯧꯔꯨꯁꯤꯗꯤ ꯅꯪ ꯊꯨꯅ ꯌꯧꯁꯤꯜꯂꯛꯅꯕ ꯇꯧꯔꯣ ꯚ ꯏ ꯌꯧꯔꯥꯡꯅꯤ ꯌꯧꯅꯤ ꯆꯕꯤꯗꯧꯛꯇꯤ ꯂꯩꯔꯕꯗꯤꯦ
ꯎꯝ ꯍꯣꯏ ꯊꯝꯃꯒꯦꯀꯣ ꯚꯥꯏ ꯑꯗꯨꯗꯤ
ꯍꯣꯏ ꯊꯝꯃꯛꯇꯣ ꯚꯥꯏ ꯑꯗꯨꯗꯤ ꯊꯝ ꯊ